ꯍꯦꯜꯂꯣ ꯍꯥꯎ ꯍꯥꯎ ꯇꯥꯏ ꯇ ꯇꯥꯏ
ꯀꯗꯥꯏꯩꯅꯣ
ꯁꯤ ꯇꯧꯗꯦ ꯆꯥꯛꯁꯤꯡꯤꯡ ꯆꯥ ꯊꯣꯡꯉꯕ
ꯊꯣꯡꯉꯤꯦ
ꯐꯩꯖꯪ ꯊꯉꯕ
ꯊꯔꯣꯏ ꯅꯣꯏ ꯅꯣꯏꯒꯤ ꯊꯣꯡꯉꯕꯣ ꯊꯔꯣꯏ ꯊꯣꯡꯉꯦ ꯅꯣꯏꯒꯤ ꯊꯣꯡꯉꯕꯣ
ꯇꯣꯟꯇ꯭ꯔꯤ
ꯔꯦ ꯈꯣꯏꯁꯦꯥꯔꯕꯣ
ꯐꯁꯀ ꯆꯥꯗꯗ
ꯀꯣꯏꯩꯅꯣ ꯌꯥꯝ ꯊꯦꯡꯅꯦ ꯕ꯭ꯔꯦꯛꯐꯥꯁꯁꯦ ꯆꯥꯒꯗꯕꯅꯤꯅꯦ ꯉꯟ ꯉꯟꯅ ꯍꯥꯏꯗꯤ ꯑꯆꯥꯄꯣꯠ ꯀꯩꯀꯥ ꯂꯩꯔꯨꯗ꯭ꯔꯁꯨ ꯏꯁꯥꯗ ꯄꯥꯟꯖꯕ ꯆꯨꯖꯥꯛ ꯀꯩꯀꯥꯗ ꯆꯥꯔꯁꯨ ꯌꯥꯏꯀꯦ
ꯆꯒꯂꯣ ꯏꯈꯔ ꯑꯉꯥꯡꯗꯤꯌꯦ
ꯑꯉꯥꯡ ꯑꯉꯥꯡ ꯁꯨꯝ ꯂꯩꯈꯤ ꯍꯤꯒꯣꯜ ꯀꯩꯀꯩ ꯊꯥꯔꯤꯒꯦ
ꯍꯤꯡꯒꯣꯟꯜ ꯈꯪꯗꯌꯦ ꯏꯃꯥꯅ ꯀꯩꯀꯩꯗ ꯍꯥꯏꯖꯥꯠꯅꯣ
ꯏ ꯍꯤꯡꯒꯣꯟ ꯄꯣꯠꯁꯦ ꯊꯥꯎꯅꯦꯍꯦ ꯍꯧꯖꯤꯛꯁꯦ ꯍꯥꯔ ꯍꯥ ꯄ ꯆꯥꯕꯒꯤ ꯇꯤꯜꯍꯟ ꯍꯤꯗ ꯍꯥꯄ ꯆꯥꯕꯒꯤ ꯃꯤꯈꯩꯁꯦ ꯃꯁꯥ ꯂꯣꯏ ꯁꯣꯛꯅꯔꯝꯃꯦ ꯏꯁꯥꯅ ꯊꯥꯔ ꯆꯥꯕꯁꯤ ꯌꯥꯝ ꯐꯩ ꯍꯥꯏꯔꯤꯅꯦ ꯍꯥꯔ ꯍꯥꯞꯇꯕꯤꯗ
ꯎꯝ
ꯑ
ꯍꯣꯏ ꯍꯣ ꯍꯣꯏ
ꯏꯁꯥꯅ ꯊꯥꯔ ꯆꯥꯖꯒꯗꯕꯅꯦ ꯏꯁꯥ ꯐꯅꯕ ꯍꯥꯏꯗꯤ ꯏꯁꯥ ꯆꯥꯕꯅꯤꯅ ꯍꯥꯞꯇ꯭ꯔꯦꯗꯅ ꯍꯧꯖꯤꯛ ꯆꯤꯟꯖꯥꯛ ꯀꯩꯀꯥ ꯍꯥꯞꯄ ꯆꯥꯕꯩꯅꯦꯕ ꯍꯥꯏꯗꯤ ꯀꯦꯟꯁꯔ ꯂꯥꯛꯏꯁꯦ ꯑꯌꯥꯝꯕꯅ ꯑꯌꯨꯛꯇ ꯗ꯭ꯔꯦꯒ ꯇꯨ ꯄꯥꯟꯗ꯭ꯔꯣ ꯑꯗꯨꯒꯤ ꯑꯩꯈꯣꯏꯒꯤ
ꯄꯥꯟꯗꯦꯗ
ꯄꯥꯟꯗꯤꯌꯦ ꯑꯗꯣ ꯐꯖꯅ ꯁꯦꯝꯕꯤꯌꯣ ꯃꯇꯣꯟ ꯃꯇꯣꯟꯗꯣ ꯀꯛꯊꯠꯂꯣ ꯍꯧꯖꯤꯛꯁꯦ ꯃꯤꯒꯤ ꯑ ꯃꯀꯛ ꯑꯃꯈꯛꯇꯪ ꯌꯨꯡꯉ ꯂꯩꯕꯐꯧ ꯃꯄꯥꯟ ꯁꯥꯏ ꯃꯤꯒꯤꯗꯤ ꯀꯤꯗꯗꯤ
ꯈꯣꯏꯨꯡꯥꯟꯥꯜꯂ ꯌꯥꯗꯦ ꯀꯃꯥꯏ ꯇꯧꯕꯗ꯭ꯔꯒꯅꯣ
ꯃꯐꯝꯗꯣ ꯁꯤꯟꯗꯣꯛꯄꯤꯌꯣ ꯍꯥꯏꯗꯤ ꯀꯩꯅꯣꯗꯣ ꯑꯩꯈꯣꯏ ꯑꯥ ꯃꯃꯥꯡ ꯍꯤꯡꯒꯣꯜꯒꯤ ꯃꯤꯒ
ꯃꯃꯥꯡ ꯏꯤꯡꯈꯣꯜꯗ ꯍꯥꯏꯁꯦ ꯑꯁꯤꯁꯦ ꯉꯍꯥꯟꯋꯥꯏ ꯑꯩꯈꯣꯏ ꯃꯃꯥꯡ ꯍꯤꯡꯒꯣꯜꯗ ꯑꯃꯨꯛ ꯍꯣꯡꯇꯣꯛꯑꯒ ꯊꯥꯔꯝꯃꯕꯅꯦ ꯑꯗꯨꯗꯏꯨ ꯑꯥꯗꯩ ꯑꯃꯨꯛ ꯄꯨꯁꯜꯂꯒ ꯑꯃꯨꯛ ꯊꯥꯕꯅꯦ
ꯃꯃꯥꯡ ꯍꯤꯡꯒꯣꯜꯗ ꯅꯠꯇ꯭ꯔꯁꯨ ꯑꯩꯈꯣꯏ ꯃꯅꯤꯡꯒꯤ ꯍꯤꯡꯒꯣꯜꯒꯤ ꯆꯝꯄ꯭ꯔꯥ ꯍꯧꯕꯒꯤ ꯑꯗꯨꯒꯤ ꯄꯔꯦꯡꯒꯤ ꯂꯄꯜ ꯑꯇꯣꯡꯕ ꯄꯔꯦꯡꯗꯣ ꯑꯗꯨꯗ ꯌꯨꯡꯕꯤꯕ
ꯇꯀꯥꯗꯤ ꯊꯥꯕ ꯄꯥꯜ ꯑꯣꯏꯗ
ꯑꯦ ꯗ꯭ꯔꯦꯒꯣꯟ ꯐ꯭ꯔꯨꯏꯠꯁꯦ ꯍꯥꯏꯗꯤ ꯃꯣꯏꯗꯤ ꯗ꯭ꯔꯦꯒꯣꯅꯤꯅꯀꯣ ꯄꯥꯟꯕ ꯍꯧꯕꯗ ꯏꯀꯥꯏ ꯈꯪꯗꯕꯤꯗꯅꯦꯕ ꯖꯔ ꯄꯥꯟꯕꯥꯟꯗꯣꯏꯅꯦꯕ ꯊꯥꯒꯗꯕꯅꯦ ꯑꯩꯈꯣꯏ ꯃꯤꯉꯣꯟꯗꯒꯤ ꯆꯥ ꯑꯗꯣ ꯂꯩꯗ꯭ꯔꯥꯖꯤꯁꯨꯨ ꯏꯁꯥꯗ ꯂꯩꯕꯗꯨꯗꯩ ꯀꯛꯊꯠꯂ ꯀꯛꯊꯠꯂꯒ ꯑꯗꯨꯝ ꯇꯧꯔꯒ ꯍꯧꯍꯟꯕ ꯌꯥꯏꯗꯅ
ꯗ꯭ꯔꯦꯒꯣꯟꯁꯦ ꯇꯤꯂꯛꯈꯨꯝ ꯃꯤꯌꯥꯝ ꯏꯟꯕ꯭ꯔꯥ
ꯏꯟꯗꯦ ꯏꯟꯗꯦ ꯑꯩꯈꯣꯏ ꯁꯤ ꯍꯧꯔꯤ ꯃꯌꯥꯝꯁꯦ ꯑꯃꯕꯨ ꯏꯟꯗꯦ
ꯑꯩꯈꯣꯏ ꯁꯤꯗꯤ ꯆꯤꯂꯛꯈꯄ ꯃꯤ ꯂꯣꯏ ꯆꯥꯊꯣꯛꯣꯏꯏꯁꯤꯗꯤ
ꯑꯗꯨ ꯀꯩꯅꯣꯝꯃ ꯀꯥꯞꯄꯤꯒꯗꯕꯅꯦ ꯅꯣꯏꯅ ꯐꯠꯇꯕ ꯃꯔꯛꯇ ꯊꯝꯕꯩꯅꯦ
ꯅꯠꯇꯦ ꯑꯩꯅ ꯍꯥꯏꯇꯦ ꯈꯨꯣꯏꯠꯁꯤ ꯊꯣꯡꯒ ꯊꯣꯡꯒꯥꯡꯉꯗ ꯍꯧꯔꯤꯁꯦ ꯍꯥꯏꯕꯅꯤꯅ ꯒꯦꯠ ꯃꯈꯣꯡꯗ ꯍꯧꯔꯤꯁꯦ ꯇꯦꯔꯥꯈꯨꯟꯕꯤ ꯌꯥꯝ ꯏꯜꯂꯤ
ꯑꯣ ꯑꯗꯨꯅ ꯑꯃꯨꯛ ꯑꯩꯈꯣꯏ ꯆꯥꯕ ꯌꯥꯕ ꯗ꯭ꯔꯦꯒꯟ ꯐ꯭ꯔꯨꯠꯇꯨꯗꯤ ꯇꯤꯂꯥꯏꯈ ꯀꯝꯕꯤꯒꯤ ꯂꯝꯃꯣꯏꯗ
ꯎꯝ
ꯗ꯭ꯔꯦꯒꯣꯟ ꯐ꯭ꯔꯨꯏꯠꯁꯦ ꯊꯥꯒꯗꯕꯅꯤꯅꯦꯍꯦ ꯆꯍꯤ ꯑꯃꯗ ꯑꯗꯨꯝ ꯄꯥꯜꯂꯅꯤ ꯑꯗꯨꯗꯒꯤ ꯀꯦꯖꯤꯗꯁꯨ ꯆꯍꯨꯝ ꯌꯥꯡꯈꯩ ꯄꯤ ꯀꯦꯖꯤꯗ ꯑꯍꯨꯝ ꯈꯛꯇꯅꯤ ꯆꯜꯂꯤꯠꯂꯤꯁꯦ ꯑꯗꯒꯤ ꯌꯨꯝꯗ ꯂꯩꯔꯤꯕ ꯑꯉꯥꯡꯈꯩꯗꯣ ꯆꯥꯔꯁꯨ ꯀꯥꯟꯅꯩ ꯌꯣꯜꯂꯁꯨ ꯀꯥꯟꯅꯩ ꯂꯩꯔꯨꯗ꯭ꯔꯁꯨ ꯑꯗꯨ ꯌꯨꯝꯗ ꯄꯥꯝꯕꯤ ꯃꯔꯤꯗꯒꯤ ꯀꯛꯊꯠꯂ ꯀꯛꯊꯠꯂꯒ ꯆꯥꯔꯔꯣ ꯀꯣꯂꯣꯝ ꯁꯦꯝꯃ ꯁꯦꯝꯃꯒ ꯍꯥꯏꯗꯤ ꯃꯃꯥꯡ ꯍꯤꯡꯒꯣꯜꯒꯤ ꯃꯤꯒ ꯇꯥꯏꯅꯕ ꯄꯔꯦꯡꯗꯨꯗ ꯌꯨꯡꯁꯤꯜꯂꯁꯨ ꯌꯥꯏ ꯃꯅꯤꯡꯒꯤ ꯆꯄ꯭ꯔꯥ ꯃꯈꯣꯡ ꯆꯄ꯭ꯔꯥ ꯍꯧꯕꯗꯣ ꯑꯗꯨꯒꯤ ꯄꯔꯦꯡꯗꯨꯗ ꯄꯔꯦꯡ ꯑꯃ ꯌꯨꯡꯉ ꯊꯥꯔꯁꯨ ꯌꯥꯔꯦ ꯄꯥꯟ ꯄꯥꯂꯗꯤ ꯑꯗꯨꯝ ꯆꯥꯒꯗꯝꯕꯅꯤ
ꯍꯣꯏ ꯃꯃꯥꯡꯗꯕꯨꯗꯤ ꯊꯥꯒꯦ ꯇꯧꯕꯅꯤꯅ ꯃꯃꯥꯡꯒꯤꯗꯨꯗ ꯄꯔꯦꯡ ꯅꯥꯒꯦ ꯏꯪꯈꯣꯜ ꯑꯀꯣꯏꯕꯩꯗꯨꯗ ꯄꯔꯦꯡ ꯔꯥꯎꯜ ꯑꯣꯏꯅ ꯂꯣꯏꯅ ꯊꯥꯖꯤꯟꯒꯦ ꯇꯧꯅꯤ꯫
ꯑ ꯑꯗꯨ ꯃꯃꯥꯡꯗꯗꯤ ꯊꯥꯍꯟ ꯅꯤꯡꯗ꯭ꯔꯦꯗ꯫ ꯍꯥꯏꯗꯤ ꯌꯨꯝ ꯑꯃꯨꯛ ꯁꯥꯗꯧ ꯂꯩꯔꯕꯃꯤꯅ ꯃꯅꯤ
ꯅꯠꯇꯦ ꯃꯃꯥꯡꯗꯗꯤ ꯃꯇꯥꯏ ꯑꯀꯣꯏꯕꯗꯣ꯫ ꯃꯇꯥꯏ ꯇꯞ ꯇꯞ ꯅꯞ ꯄꯒꯗꯤ ꯀꯩꯁꯨ ꯁꯥꯔꯣꯏꯗꯅ꯫
ꯑ꯫
ꯌꯨꯝ ꯁꯥꯗꯧ ꯂꯩꯕꯅꯤꯅ ꯊꯥꯕꯅꯤꯅ ꯊꯥꯔꯗꯤ ꯃꯅꯤꯡꯗ ꯑꯣꯏꯅ ꯑꯗꯨꯝ ꯊꯥꯍꯧꯕ꯫ ꯑꯗꯨ ꯐꯩꯗꯅ ꯃꯅꯤꯡꯗ ꯐꯖꯅ ꯊꯥꯔꯒ ꯄꯔꯒ
ꯁꯥꯕ ꯀꯔꯝ ꯀꯥꯟꯗ ꯁꯥꯗꯣꯏꯃꯨꯛꯀ ꯈꯪꯗꯦꯗꯣ
ꯑꯗ ꯊꯥꯔꯒ ꯍꯥꯏꯗꯤ ꯁꯤꯃꯦꯟ ꯇꯧꯗ꯭ꯔꯁꯨꯀꯣ ꯎꯁꯦ ꯎ ꯑꯃꯃꯝ ꯌꯨꯡꯕꯤꯕ ꯑꯗꯩ ꯁꯒꯥꯏ ꯈꯔ ꯁꯥꯕꯤꯕ ꯑꯗꯨꯝ ꯃꯊꯟꯇ ꯄꯥꯅꯕ ꯃꯑꯣꯡꯗ
ꯎꯝ
ꯎ ꯑꯃ ꯃꯝ ꯌꯨꯡꯕꯤꯔꯒ ꯁꯒꯥꯏ ꯁꯥꯔꯒ ꯄꯔꯦꯡꯗꯨꯃ ꯐꯖꯅ ꯇꯧꯔꯒ꯫ ꯇꯧꯕꯗꯀꯣ ꯑꯥ ꯌꯣꯟꯅꯕ ꯅꯠꯇ꯭ꯔꯁꯨ ꯑꯩꯈꯣꯏ꯫ ꯑꯗꯨ ꯆꯥꯖꯅꯕ ꯑꯗꯨꯝ ꯍꯧꯍꯟꯌꯥꯏꯗꯅ꯫ ꯑꯩꯈꯣꯏ ꯁꯤꯒꯤꯗꯤ ꯑꯩꯈꯣꯏ ꯍꯧꯖꯤꯛ ꯍꯧꯖꯤꯛ ꯍꯟꯗꯛ ꯄꯥꯜꯂꯤꯕ ꯄꯥꯝ ꯑꯗꯨꯝ ꯌꯣꯟ ꯌꯣꯟꯊꯣꯛꯑꯅꯤ ꯑꯄꯥꯟꯕ ꯄꯥꯝꯕꯤꯁꯦ ꯉꯔꯥꯡ ꯂꯩꯕꯒꯤ ꯌꯦꯡꯕ ꯂꯥꯛꯑꯝꯃꯦꯕ꯫ ꯅꯣꯏ ꯐꯥꯝ ꯇꯧꯕ ꯑꯃ ꯕꯤꯇꯨ ꯃꯃꯥꯟꯅꯕ ꯑꯃ꯫ ꯑꯗꯨꯝ ꯑꯄꯥ ꯄꯥꯝꯕꯤꯁꯦ ꯌꯣꯟꯗꯣꯏꯅꯦꯕ ꯑꯩꯈꯣꯏ ꯁꯨꯝ ꯌꯨꯝ ꯅꯥꯀꯟꯒꯤꯁꯦ ꯅꯠꯇꯦꯀꯣ ꯍꯥꯟꯅ꯫ ꯁꯣꯝ ꯊꯥꯔꯝꯕꯁꯦ ꯃꯣꯏ ꯂꯝꯕꯤ ꯇꯦꯟꯊꯣꯛꯀꯅꯦꯅ ꯑꯁꯤꯁꯦ꯫ ꯑꯁꯤꯖꯦ ꯑꯗꯨꯝ ꯑꯄꯥꯟ ꯍꯟꯗꯛꯁꯨ ꯑꯗꯨꯝ ꯄꯥꯜꯂꯤ ꯃꯤꯅ ꯑꯗꯨꯝ꯫ ꯑ ꯄꯨꯂꯞ ꯄꯨꯂꯞ ꯁꯨꯋꯥꯏꯗ ꯑꯗꯨꯝ ꯐꯨꯛꯑ ꯐꯨꯛꯑꯒ꯫ ꯍꯣꯏ ꯑꯁ ꯑꯁꯨꯃꯥꯏꯅꯅꯦ ꯑꯩꯈꯣꯏ ꯌꯨꯝ ꯅꯥꯀꯟꯁꯤꯗ ꯊꯥꯡꯉꯛꯏꯁꯦ ꯑꯁꯣꯝꯗ ꯄꯥꯜꯂꯝꯕꯗꯒꯤ ꯄꯨꯂꯞ ꯄꯨꯂꯞ꯫
ꯑꯣ ꯑꯗꯨꯗꯤ ꯑꯗꯨꯗꯤ ꯑꯗꯨꯗꯤ ꯀꯌꯥꯗ ꯌꯣꯟꯗꯣꯏꯕ꫰꫰
ꯀꯌꯥꯗ ꯌꯣꯟꯅꯕꯅꯣ ꯈꯪꯗꯦ ꯉꯔꯥꯡ ꯂꯩꯕꯒꯤ ꯌꯦꯡ ꯂꯥꯛꯑꯝꯅꯤ ꯑꯁꯤꯗꯤ ꯑꯗꯨꯝ꯫ ꯄꯥꯜꯂꯒꯅ ꯑꯗꯨꯝ ꯌꯣꯜꯂꯗꯝꯅꯤ ꯃꯣꯏꯗꯤ꯫ ꯃꯣꯏꯗꯤ ꯑꯗꯨꯝ ꯇꯣꯡꯖꯔꯗꯕꯅꯤ꯫
ꯑꯗꯨꯏ ꯃꯗꯨꯝ ꯍꯣꯏ ꯑꯗꯨꯗꯤ ꯃꯥ ꯊꯥꯒꯤꯈꯤꯕ ꯑꯗꯨꯝ ꯄꯥꯜꯂꯅꯤꯌꯦ꯫
ꯄꯥꯜꯂꯅꯤ ꯑꯗꯨꯝ ꯄꯥꯜꯂꯅꯤ ꯍꯥꯏꯗꯤ ꯆ ꯆꯍꯤ ꯑꯃꯗ ꯑꯅꯤꯔꯛꯅꯤꯗꯅ ꯃꯥꯅ ꯑꯗꯤꯒꯤ꯫ ꯄꯥꯝꯕꯤ ꯑꯃꯒꯤ ꯃꯁꯥ ꯑꯃꯗꯤ ꯌꯣꯟꯈꯏ ꯑꯅꯤꯈꯛꯇꯪ ꯑꯃꯈꯛꯇꯪ ꯅꯠꯇꯦꯕ ꯄꯥꯜꯂꯤꯁꯦ ꯃꯉꯥ ꯇꯔꯨꯛꯅꯦꯕ ꯌꯥꯟꯊꯔ ꯄꯥꯜꯂꯤꯁꯦ꯫
ꯎꯝ꯫
ꯑꯃꯅꯤ ꯃꯨꯟꯈ꯭ꯔꯁꯨ ꯑꯃꯨꯛ ꯐꯤꯐꯇꯤꯟ ꯗꯦꯖ ꯂꯩꯕꯒꯅꯦ ꯂꯦꯝꯍꯧꯔꯤꯈꯩꯗꯣ ꯑꯃꯨꯛ ꯃꯨꯟꯗꯣꯏꯅꯦꯕ ꯃꯣꯏꯁꯦ꯫ ꯐꯤꯐꯇꯤꯟ ꯗꯦꯖꯇ ꯃꯨꯜꯂꯦꯕ꯫ ꯑꯗꯨꯝ ꯆꯥꯕꯗꯁꯨ ꯀꯥꯟꯅꯔꯦꯗꯅ ꯑꯗꯨꯗꯤ ꯇꯣꯡꯖꯔꯦ ꯁꯨꯝ ꯃꯣꯏ ꯉꯔꯥꯡ꯫ ꯌꯦꯡꯕ ꯂꯥꯛꯑꯝꯃꯦ ꯂꯩꯕꯒꯤ ꯃꯣꯏꯁꯦ ꯐ꯭ꯔꯤꯗ ꯂꯧꯕꯁꯨ ꯌꯥꯅꯤ ꯐ꯭ꯔꯤꯗ ꯂꯧꯕ꯫ ꯊꯥꯕꯩ ꯋꯥꯅꯤ ꯆꯍꯤ ꯑꯍꯨꯝ ꯃꯔꯤ ꯆꯪꯉꯒ ꯄꯥꯟꯗꯕꯤ ꯑꯩꯈꯣꯏ ꯂꯩꯗꯣ ꯑꯗꯨꯒꯨꯝꯕꯅꯦꯕ꯫ ꯍꯥꯏꯗꯤ ꯑꯁꯤꯒꯤ ꯑꯄꯁꯦ ꯌꯣꯟ ꯂꯩꯔꯗꯤ ꯑꯗꯨꯝ ꯄꯥꯜꯂꯗꯝꯅꯦꯕ ꯑꯗꯣ꯫ ꯑꯩꯈꯣꯏꯒꯤꯗꯤ ꯂꯩꯁꯜꯂꯅꯨ ꯀꯩꯗꯧꯔꯨꯅꯤ ꯐꯖꯅ ꯊꯥꯐꯝ ꯈꯣꯠꯐꯝꯁꯨ ꯂꯩ ꯇꯦ ꯃꯤꯒꯤꯗꯤ ꯐꯥꯝꯒꯤꯅꯤꯅ ꯂꯩꯕ ꯌꯦꯡ ꯂꯥꯛꯏꯅꯤ꯫ ꯑꯁꯤꯁꯦ꯫
ꯍꯨꯏꯊꯨ꯫
ꯑꯩꯈꯣꯏꯁꯨ ꯁꯤꯗ ꯍꯧꯔꯤꯕ ꯄꯥꯝꯕꯤꯁꯤꯡꯁꯦ ꯀꯣꯝ ꯄꯥꯜꯂꯒ ꯍꯧꯗꯣꯛꯄꯗꯨꯅ ꯊꯨꯏꯕꯅꯤꯅ ꯄꯥꯜ
ꯇ ꯊꯎꯗ꯭ꯔꯦꯁꯨꯨ ꯍꯧꯖꯤꯛ ꯐꯣꯟꯗ ꯊꯥꯒꯠꯂꯤꯗꯣ ꯃꯤ ꯀꯣꯂꯣꯝꯁꯦꯝ ꯑꯝꯗ ꯃꯄꯥꯟ ꯁꯥꯖꯔꯛꯏꯗꯣ ꯀꯣꯂꯣꯝ ꯃꯤꯅ ꯐꯣꯟꯗ ꯊꯥꯒꯠꯂꯤꯗꯣ ꯌꯦꯡꯉꯛꯑꯣ ꯃꯆꯥ ꯃꯆꯥ ꯃꯆꯥ ꯃꯆꯥ ꯁꯦꯝꯃ ꯁꯦꯝꯃ ꯊꯝꯃꯣ ꯑꯗꯨꯒ ꯃꯃꯥꯡꯗꯨꯗ ꯐꯖꯅ ꯊꯥꯈꯣ ꯍꯥꯏꯗꯤ ꯑꯩꯈꯣꯏꯅ ꯆꯥꯕꯒꯤ ꯄ꯭ꯂꯥꯁꯇꯤꯛꯀꯩ ꯅꯠꯇꯕ ꯂꯐꯣꯏ ꯃꯀꯨ ꯀꯣꯝꯂꯥ ꯃꯀꯨꯝ ꯁꯨꯝꯕꯁꯤꯅꯅꯦꯕ ꯃꯉꯣꯟꯗ ꯍꯥꯔ ꯑꯣꯏꯍꯜꯂꯤꯁꯤꯅ ꯑꯂꯨ ꯑꯂꯨ ꯃꯀꯨ ꯁꯨꯝꯕꯗꯤ ꯅꯠꯇꯦ ꯂꯐꯣꯏ ꯃꯀꯨ ꯑꯗꯩ ꯍꯩꯅꯧ ꯃꯀꯨ ꯁꯨꯝꯕꯁꯦ꯫
ꯎꯝ꯫
ꯃꯥꯏ ꯃꯈꯣꯡꯗ ꯍꯩꯕꯤꯕ ꯑꯍꯥꯟꯕ ꯊꯥꯕꯩꯗꯤ ꯏꯁꯤꯡ ꯈꯔ ꯈꯔ ꯆꯥꯏꯕꯤꯕꯅꯦꯕ꯫ ꯑꯗꯨꯗꯩꯗꯤ ꯆꯥꯏꯔꯣꯏꯕ ꯅꯨꯃꯤꯠ ꯈꯔꯅꯤꯗꯤ ꯏꯁꯤꯡ ꯆꯥꯏꯕꯤ ꯇꯥꯔꯦ꯫ ꯑꯗꯨꯒ ꯆꯩꯗꯣ ꯈꯤꯇꯪ ꯆꯥꯛꯈꯠꯂꯒ ꯆꯩꯗꯣ ꯌꯨꯡꯕꯤꯔꯅꯤ ꯑꯗꯨꯒ꯫ ꯂꯪ ꯇꯧꯔꯒ ꯆꯩꯗꯨꯗ ꯀꯩꯅꯣꯗ ꯌꯦꯠꯇꯣꯏꯅꯦꯕ ꯗ꯭ꯔꯦꯒꯣꯟ ꯐ꯭ꯔꯨꯏꯠꯁꯦ ꯀꯤꯁꯟꯕꯤꯗꯣꯏꯅꯦꯕ꯫
ꯎꯝ
ꯑꯗꯨ ꯑꯀꯟꯕꯗ ꯑꯗꯨꯒ ꯃꯊꯛꯇ ꯁꯒꯥꯏꯁꯦ ꯐꯖꯅ ꯁꯥꯕꯤꯔꯗꯤ ꯄꯥꯂꯦꯗꯅ ꯐꯖꯅ ꯫
ꯑꯩꯈꯣꯏꯁꯨ ꯑꯩꯅ ꯐꯣꯟ ꯑꯇꯩ ꯑꯇꯩꯗ ꯂꯣꯏꯅ ꯀꯛꯊꯠꯂꯒ ꯄꯤꯁ ꯄꯤꯁ ꯀꯛꯊꯠꯂꯒ ꯀꯣꯂꯣꯝ ꯁꯦꯝꯕꯗ ꯃꯌꯥꯝ ꯍꯧꯕꯅꯦ ꯅꯪ ꯗꯥꯅꯥꯕꯨꯁꯨ ꯑꯩꯅ ꯊꯥꯎ ꯄꯤꯌꯦ
ꯑ ꯑꯩꯈꯣꯏꯒꯤ ꯃꯃꯥꯡꯒꯤꯗꯣ ꯑꯩꯅ ꯍꯥꯏꯗꯤ ꯑꯁꯣꯝ ꯁꯣꯔꯣꯛꯂꯣꯝ ꯊꯪꯉꯛꯄ ꯫ ꯗꯤꯟ ꯈꯥꯔꯤ ꯄꯔꯦꯡꯗꯣ ꯃꯤꯒ ꯇꯥꯏꯅꯕ ꯅꯠꯇ꯭ꯔꯁꯨ ꯑꯗꯨꯒꯤ ꯆꯦꯛꯄꯟ ꯄꯔꯦꯡꯗ ꯑꯣꯖꯥꯗ ꯊꯥꯔ ꯐꯖꯅ ꯐꯅꯤꯕ ꯂꯩꯍꯥꯎꯗꯨ ꯍꯥꯏꯔꯗꯤ ꯃꯤ ꯍꯩꯔꯣꯛꯀꯤꯗꯤ ꯊꯥꯇꯉꯥꯔꯤ ꯄꯥꯜꯂꯦ
ꯑꯗꯣ ꯀꯩꯅꯣꯗꯅꯦ ꯑꯩꯅ ꯊꯥꯅꯤꯡꯉꯤꯅ ꯑꯁꯣꯝꯒꯤ ꯑꯩꯈꯣꯏꯅ ꯀꯟꯅꯒꯤꯗ ꯖꯥꯂꯤꯅ ꯈꯥꯕ ꯄꯔꯦꯡꯗꯣ ꯫
ꯑꯣ ꯍꯣꯏ ꯍꯣꯏ ꯑꯗꯨꯗ ꯊꯥꯔꯁꯨ ꯌꯥꯏꯌꯦ
ꯑꯗꯣꯟ ꯄꯔꯦꯡꯗꯨꯗ ꯂꯣꯏꯅ ꯊꯥꯅꯤꯡꯕ ꯋꯥꯅꯦ
ꯑꯗꯨ ꯏꯁꯥꯒꯤ ꯍꯧꯕꯗꯨꯗꯒꯤ ꯁꯟꯗꯣꯛꯈꯤꯕ ꯌꯥꯏꯗꯅ ꯫
ꯎꯝ ꯑꯗꯣ ꯍꯟꯗꯛꯃꯛ ꯏꯃꯥ ꯏꯪꯈꯣꯜ ꯄꯣꯠ ꯆꯩꯩ ꯂꯣꯏꯁꯤꯟꯕꯩ ꯁꯤ ꯇꯔꯟꯗ ꯊꯥꯔꯒꯦ ꯫
ꯑꯗꯣ ꯍꯧꯖꯤꯛꯁꯦ ꯀꯣꯂꯣꯝ ꯀꯣꯂꯣꯝ ꯁꯦꯝꯃ ꯊꯝꯍꯧꯕ ꯊꯥꯅꯕ
ꯎꯝ
ꯍꯥꯏꯗꯤ ꯑꯗꯨ ꯑꯣꯏꯔꯗꯤ ꯐꯖꯅ ꯊꯥꯍꯧꯗꯣ ꯌꯥꯏꯗꯅ ꯀꯣꯂꯣꯝ ꯍꯧꯖꯤꯛꯇꯩ ꯁꯦꯝꯖꯤꯜꯂ ꯊꯝꯍꯧꯔꯗꯤ ꯍꯌꯦꯡ ꯃꯥꯅ ꯂꯣꯏꯔꯛꯄꯩ ꯇꯥꯏꯃꯤꯡꯗꯨꯗ ꯊꯥꯖꯤꯟꯕ ꯆꯛ ꯆꯛ ꯑꯗꯨꯗꯤ ꯑꯗꯨꯝ ꯍꯧꯔꯅꯤ ꯄꯥꯜꯁꯨ ꯄꯥꯜꯂꯅꯤ
ꯑꯩꯈꯣꯏꯗꯗꯤ ꯑꯩꯈꯣꯏ ꯁꯤꯗꯤ ꯑꯉꯧꯕꯅꯦ ꯍꯥꯏꯕꯅꯤ
ꯑꯥ ꯑꯉꯧꯕꯁꯨ ꯁꯤꯠꯂꯦ
ꯎꯝ ꯏꯃꯥ ꯆꯧꯕꯤꯅ ꯍꯥꯏꯔꯛꯄꯅꯤ ꯫
ꯎꯝ ꯃꯁꯛꯁꯦ ꯑꯉꯥꯡꯕꯅ ꯐꯖꯕ ꯋꯥꯠꯂꯦ ꯑꯉꯥꯡꯕꯁꯤꯅ ꯃꯅꯝ ꯈꯔ ꯀꯜꯂꯦꯕꯣ ꯀꯣ ꯑꯉꯧꯕꯁꯤꯅ ꯑꯃꯨꯛ ꯃꯅꯝ ꯅꯨꯡꯁꯤꯕ ꯍꯦꯟꯕꯅꯦꯕ ꯫ ꯍꯥꯏꯗꯤ ꯑꯩꯈꯣꯏ ꯁꯤꯒꯤꯗꯤ ꯑꯉꯥꯡꯕꯅ ꯅꯝꯃꯦꯕ ꯑꯉꯧꯕꯗꯣ ꯃꯤꯉꯟ ꯄꯤꯊꯣꯛꯄꯗ ꯌꯥꯎꯈ꯭ꯔꯦꯕ ꯑꯗꯨꯒ ꯌꯨꯝ ꯁꯥꯕꯩ ꯈꯥꯏꯕꯗ ꯑꯗꯩ ꯑꯉꯥꯡꯕꯁꯤꯅ ꯃꯅꯝꯁꯦ ꯈꯔ ꯀꯜꯂꯤ ꯑꯉꯧꯕꯁ ꯃꯅꯝ ꯅꯨꯡꯁꯤꯕ ꯅꯝꯃꯒ ꯍꯥꯎꯕꯅꯦ ꯑꯗꯣ ꯃꯤꯅ ꯄꯥꯝꯕꯅꯁꯨ ꯑꯉꯥꯡꯕꯅ ꯍꯦꯟꯕ ꯑꯩꯗꯤ ꯑꯉꯧꯕꯅ ꯍꯦꯜꯂꯦꯕ ꯫ ꯎꯝ ꯑꯩꯗꯤ ꯍꯥꯎꯕ ꯈꯣꯠꯄꯁꯦ ꯑꯉꯧꯕꯅ ꯂꯣꯏ ꯍꯦꯜꯂꯦꯕ ꯃꯅꯝ ꯅꯨꯡꯁꯤꯕꯗꯨ ꯍꯦꯜꯂꯦ ꯃꯥꯅ ꯫ ꯑꯉꯧꯕꯗꯨꯅ ꯆꯥꯕꯗ ꯑꯌꯨꯛꯇ ꯗꯤ ꯗ꯭ꯔꯦꯒꯣꯟ ꯐ꯭ꯔꯨꯏꯠ ꯆꯥꯕꯗ ꯑꯗꯨꯗꯩ ꯕꯤꯠꯔꯨꯠꯁꯦ ꯕꯤꯠꯔꯨꯠꯁꯨ ꯆꯥꯕ ꯌꯥꯝ ꯐꯩ ꯫ ꯍꯥꯏꯕ ꯑꯩꯈꯣꯏ ꯍꯤꯡꯒꯣꯜ ꯊꯥꯏꯗꯣ ꯐꯖꯅ ꯁꯟꯗꯣꯛꯑꯒ ꯐꯖꯅ ꯊꯥꯒꯗꯕꯅꯦꯕ ꯅꯨꯡꯇꯤꯒꯤ
ꯑꯗꯨ ꯕꯦꯠꯔꯨꯇꯤ ꯃꯔꯨ ꯂꯧꯕ ꯃꯔꯨ ꯄꯦꯀꯦꯖ ꯑꯣꯏꯅ ꯂꯧꯔꯒ ꯊꯥꯔꯗꯤ ꯌꯥꯔꯣꯏꯗ ꯫
ꯎꯝ ꯑꯗꯨꯅ ꯕꯤꯔꯔꯨꯠꯁꯤꯁꯨ ꯑꯩꯈꯣꯏ ꯌꯣꯟꯕꯩ ꯅꯠꯇꯕ ꯌꯨꯝꯗ ꯁꯨꯝ
ꯕꯖꯥꯔꯗꯒꯤ ꯄꯥꯡꯒꯜꯗꯒꯤ ꯆꯥꯔ ꯂꯩꯔꯛꯑꯒ ꯊꯥꯕꯅꯦꯕ
ꯎꯝ ꯕꯤꯔꯨꯠꯁꯤꯁꯨ ꯑꯩꯈꯣꯏ ꯆꯥꯕꯒꯤ ꯀꯣ ꯅꯨꯡꯇꯤꯒꯤ ꯎꯝ ꯂꯩꯔ ꯆꯥꯗꯅꯕ ꯍꯥꯏꯗꯤ ꯑꯌꯨꯛꯇ ꯕ꯭ꯔꯦꯛꯐꯥꯁꯀꯨꯝꯕ ꯆꯥꯕꯗ ꯕꯤꯔ ꯔꯨꯠꯀꯨꯝꯕ ꯗ꯭ꯔꯥꯒꯟ ꯐ꯭ꯔꯨꯠꯀꯨꯝꯕ ꯌꯨꯝꯗ ꯍꯧꯖꯕ ꯍꯩꯅꯧꯒꯨꯝꯕ ꯆꯨꯖꯥꯛꯀꯨꯝꯕ ꯑꯗꯨꯝꯕ ꯑꯗꯨꯝ ꯆꯥꯔꯁꯨ ꯌꯥꯏꯗꯅ
ꯎꯝ
ꯎ ꯊꯥꯔꯅꯤ ꯍꯣꯏ ꯑꯗꯨ ꯑꯩꯁꯨ ꯆꯥꯛ ꯊꯣꯡꯗꯣꯛꯎꯈꯤꯒꯦ ꯊꯝꯃꯒꯦ
ꯑꯣ ꯍꯣ ꯍꯣꯏ ꯊꯝꯃꯦ ꯊꯝꯃꯦ
ꯎꯝ ꯋꯥꯅꯒ ꯋꯥꯅꯦ ꯑꯩ ꯁꯧ